ꯍꯜꯂꯣ
ꯍꯂꯣ ꯀꯩꯗꯧꯒꯦ
ꯆꯥꯛ ꯆꯥꯛ ꯇꯣꯛ ꯊꯉꯥꯏ ꯏꯕ
ꯑꯩꯗꯤ ꯍꯤꯞꯄꯤ ꯀꯩꯅꯣ ꯅꯥꯇꯣꯟ ꯐꯨꯂꯤꯗꯣ ꯅꯥꯔꯕꯣ
ꯑꯪ ꯅꯥꯊꯣꯛ ꯅꯨꯡꯉꯥꯏꯇꯗ ꯌꯥꯥꯎꯔꯦ ꯉꯁꯥꯏ ꯆꯠꯂꯨꯗ꯭ꯔꯦ ꯀꯔꯤꯩꯅꯣ ꯈꯪꯗꯦ ꯍꯥꯏꯕ
ꯑꯣ ꯅꯨꯡꯁꯤꯠ ꯅꯨꯡꯁꯥ ꯐꯨꯔꯨꯕ ꯃꯥꯜꯂꯦ ꯑꯩꯈꯣꯏꯁꯦ ꯑꯩꯈꯣꯏꯁꯨ ꯂꯣꯏꯅꯃꯛ ꯅꯨꯡꯉꯥꯏꯇꯦꯕ ꯈꯨꯠꯁꯦꯁꯨ ꯅꯨꯡꯉꯥꯏꯇꯦ ꯑꯗꯨꯗꯒꯤ ꯑꯩꯁꯨ ꯅꯨꯡꯉꯥꯏꯇꯦ ꯍꯥꯏꯕ ꯏꯁꯥꯁꯦ ꯑꯁ ꯑꯗꯣ ꯅꯪꯗꯤ ꯍꯦꯟꯖꯜꯂꯕ ꯃꯥꯜꯂꯦ
ꯅꯣꯡꯒꯤ ꯃꯅꯤꯜꯁꯦ
ꯑꯥ
ꯑꯗꯨꯗ ꯍꯥꯏꯕꯁꯤ
ꯑꯗꯣ ꯅꯪꯗꯤ ꯍꯦꯟꯖꯟꯕ ꯃꯥꯜꯂꯦꯕꯅ ꯁꯥꯗ ꯅꯨꯡꯉꯥꯏꯇꯕꯗꯣ ꯅꯥꯇꯣꯟꯒ ꯂꯣꯏ ꯐꯨꯟꯒꯠꯂ ꯂꯩꯔꯝꯃꯤ ꯑꯁ ꯑꯩꯗꯤ ꯉꯁꯥꯏꯁꯦ ꯀꯣꯛꯁꯦ ꯆꯤꯛꯄꯗ ꯆꯤꯛꯄꯗ ꯆꯨꯝꯕꯗ ꯑꯗꯨꯏ ꯇꯨꯝꯊꯣꯛꯑꯦ ꯌꯧꯔꯛꯄꯒ ꯑꯁ ꯍꯗꯦ ꯑꯗꯨꯗꯗꯤ ꯀꯩ ꯌꯦꯟꯖꯥꯡ ꯆꯥꯔꯒꯦ
ꯑ ꯌꯦꯕꯅꯦ ꯑꯗꯒꯤ ꯑ ꯇ ꯐꯦꯁꯗꯣ ꯑꯗꯨ ꯊꯣꯛꯉꯨꯅꯦ ꯑꯗꯨ ꯑꯗꯒꯤꯗꯤ ꯏꯔꯣꯟꯕꯅꯦ
ꯑꯣ ꯌꯥꯝ ꯌꯥꯝꯃꯦ ꯉꯁꯤꯗꯤ
ꯌꯦꯟ ꯊꯣꯡꯉꯕꯨꯗꯤ ꯑꯔꯩꯕꯅꯦ
ꯑꯣ
ꯑꯗꯨꯟꯦꯁ ꯊꯣꯡꯕ ꯏꯔꯣꯟꯕ ꯑꯃꯒ ꯇꯧꯕ
ꯑꯣ ꯍꯥꯎꯊꯔꯦ
ꯍꯥꯎꯊꯔꯦ ꯉꯁꯤꯁꯤ ꯍꯥꯎꯈ꯭ꯔꯦ
ꯉꯁꯤꯁꯦ ꯄ ꯅꯠꯇ꯭ꯔꯥ ꯍꯥꯏꯗꯤ ꯃꯣꯃꯣꯒꯤ ꯃꯆꯜ ꯀꯩꯀꯩ ꯂꯩꯔꯛꯀꯗꯕꯖꯤꯁꯨ ꯍꯥꯏꯗꯤ ꯑꯩꯈꯣꯏ ꯃꯌꯥꯝꯁꯦ ꯋꯥꯕꯗꯨꯗ ꯏ ꯃꯣꯃꯣꯒꯁꯨꯦ ꯑꯝꯇ ꯇꯧꯗ꯭ꯔꯕꯅꯦꯕ
ꯑꯩ ꯑꯗꯨꯝ ꯑꯩ ꯑꯗꯨꯝ ꯄꯨꯡꯁꯤꯡꯗꯣ
ꯑꯥ ꯑꯩꯁꯨ ꯌꯥꯔꯝꯗꯧꯗꯤ ꯃꯥꯟꯕ ꯌꯥꯒꯤꯗꯧꯗꯤ ꯃꯥꯟꯕ ꯌꯥꯒꯤꯗꯧꯗꯤ ꯃꯥꯟꯕ ꯑꯗꯨꯒ ꯌꯥꯔꯔꯣꯏ ꯈꯪꯉꯦ ꯑꯗꯣ
ꯍꯥꯏꯗꯤ ꯑꯩꯈꯣꯏꯗ ꯀꯌꯤꯝ ꯀꯅꯥꯝꯇ ꯆꯠꯅꯗꯕ ꯀꯩꯝꯇ ꯊꯕꯛ ꯇꯧꯅꯗꯕ ꯄꯣꯊꯥꯔꯒ ꯇꯧꯕ ꯑꯣꯏꯇꯥꯔꯒꯗꯤ ꯅꯨꯡꯁꯤꯠꯇꯣ ꯌꯥꯏꯑꯕ ꯍꯥꯏꯗꯤ ꯅꯍꯥꯃꯨꯀꯤ ꯑꯗꯨꯃꯥꯏꯅ ꯑꯗꯨꯝ ꯇꯧꯈꯤꯅꯤꯕ ꯈꯪꯕ꯭ꯔ ꯃ ꯃꯌꯥꯝꯗꯣ ꯍꯔꯥꯎ ꯍꯔꯥꯎꯅ
ꯑ
ꯑꯗꯣ ꯉꯁꯥꯏꯒꯤꯗꯨꯗꯤ ꯍꯦꯛ ꯋꯥꯅꯥꯕꯅꯤꯅ ꯃꯤ ꯍꯥꯏꯗꯤ ꯉꯥꯏꯍꯥꯛ ꯑꯃꯨ ꯄꯣꯠ ꯊꯥꯅꯤꯡꯉꯒꯅꯤ ꯀꯩꯁꯨ ꯇꯧ ꯇꯧ ꯇꯧꯅꯤꯡꯉ ꯀꯣꯏꯕ ꯈꯪꯕ꯭ꯔꯥ ꯍꯦꯛ ꯍꯜꯂꯅꯕꯒ ꯑꯗꯨꯝ ꯅꯨꯡꯉꯥꯏꯔ ꯈ ꯍꯥꯎ ꯄꯣꯊꯥꯅꯤꯡꯉꯛꯀꯅꯤꯗ ꯁꯨꯝ ꯄꯣꯊꯥꯈ꯭ꯔꯕꯅꯤꯅ ꯇꯟꯊꯔꯦꯗꯅ
ꯎꯝ
ꯑꯗꯨ ꯎꯔꯔꯣꯏ ꯈꯪꯉꯣꯏ
ꯑꯣ ꯃꯥꯁꯨ ꯋꯥꯅꯔꯕꯅꯦ ꯑꯁ ꯑꯩꯗꯤ ꯍꯧꯖꯤꯛꯁꯦ ꯀꯣꯛꯀꯤ ꯃꯅꯤꯟꯗꯣ ꯀꯣꯛ ꯇꯤꯔꯤꯀꯣꯏ ꯃꯅꯤꯟꯗꯣ ꯈꯔ ꯈꯔ ꯐꯠꯇ꯭ꯔꯤ
ꯎꯝ
ꯑꯗꯣ ꯃꯊꯪ ꯁꯟꯗꯦꯗꯔ ꯀꯩꯅꯣ ꯑꯩꯈꯣꯏ ꯃꯃꯡ ꯅꯍꯥꯟꯗꯒꯤ ꯄ꯭ꯂꯥꯟ ꯇꯧꯅ ꯂꯥꯛꯄꯗꯣ ꯑꯗꯨ ꯇꯧꯔꯨꯁꯤ ꯃꯊꯪ ꯁꯟꯗꯦꯗꯩꯔ ꯀꯩꯅꯣ
ꯊꯧꯁꯤ ꯊꯧ ꯀꯣꯐꯤ ꯀꯩꯀꯥꯒꯖꯔ ꯀꯩꯀꯥ ꯍꯥꯞꯄ ꯆꯤꯛꯀꯟ ꯆꯤꯀꯟꯖꯨ ꯍꯥꯞꯄꯒ ꯌꯦꯟ
ꯎꯝ ꯍꯥꯞꯆꯤꯜꯂꯁꯦ ꯑꯗꯨꯒ ꯐꯖꯅ ꯇꯧꯔꯁꯤ
ꯎꯝ
ꯊꯔꯁꯦ ꯉꯍꯥꯟꯗꯒꯤ ꯈꯜꯂꯤꯁꯦ ꯁꯤꯡꯖꯨꯗꯨꯣꯃꯁꯨ ꯍꯌꯦꯡꯗꯣ ꯑꯃꯨꯛ ꯑꯩꯈꯣꯏ ꯏ ꯃꯥꯒꯤ ꯏꯆꯦꯒꯤ ꯃꯆꯥꯒꯤ ꯕꯥꯔꯗꯦꯅꯦꯕꯀꯣ
ꯑꯣ
ꯑꯗꯨꯗꯤ ꯍꯌꯦꯡ ꯀꯣꯂꯦꯖ ꯆꯠꯄꯗꯣ ꯆꯠꯂꯔꯣꯏ ꯑꯗꯨ ꯑꯣꯏꯅ ꯆꯠꯂꯅꯤ ꯑꯗꯨꯒ ꯍꯪꯆꯠ ꯇꯒꯤ ꯑꯣꯏꯅ ꯀꯥꯕ ꯍꯧꯔꯛꯑꯅꯦ
ꯑꯣ
ꯍꯧꯖꯤꯠꯇꯕꯤꯅ ꯀꯥꯒꯦꯅ ꯈꯜꯂꯕ ꯑꯩꯅ
ꯑꯗꯨ ꯑꯩꯃ ꯐ ꯃꯣ ꯉꯁꯥꯏꯅ ꯌꯦꯡꯉꯛꯄꯗꯣ ꯕ꯭ꯂꯨ ꯃꯆꯨ ꯑꯃ ꯅꯤꯝꯒꯤ ꯇꯥꯏꯞꯇ ꯇꯧꯕ ꯈꯔ ꯂꯩꯔꯝꯃꯦꯕ ꯋꯥꯎꯔꯤ ꯋꯥꯎꯔꯔꯤ ꯄꯥꯛꯅ ꯌꯥꯝ ꯋꯥꯅ ꯑꯗꯨꯗꯣꯗ
ꯈꯪꯗꯦꯅꯦ ꯑꯗꯨꯒꯨꯝꯕ ꯑꯃ ꯃꯣꯏ ꯀꯩꯅꯣꯝ ꯂꯩꯗꯥꯏꯅꯦ ꯀꯣꯛꯅꯕ ꯀꯩꯅꯣ ꯍꯥꯏꯕꯅꯤ ꯀꯥꯎꯔꯦ
ꯂꯩꯅ ꯉꯁꯤꯕꯨꯗꯤ ꯁꯥꯄꯣꯟꯜ ꯑꯉꯧꯕꯗꯣ ꯑꯃ ꯖꯤꯕꯤ ꯆꯄꯣ
ꯑꯥ
ꯑꯗꯨ ꯂꯣꯏꯔꯒ ꯇꯤꯡꯉꯝꯃꯦꯕ ꯁꯤ ꯅꯨꯡꯗꯥꯡ ꯑꯃꯗꯤꯗꯤ ꯇꯤꯡꯉꯒꯦꯅ
ꯑꯥ
ꯑꯗꯨ ꯅꯣꯏꯅ ꯁꯨꯝ ꯑꯗꯨꯒꯨꯝꯕ ꯆꯨꯕꯗꯨꯗꯣ ꯀꯩꯅꯣ ꯀꯣꯛꯀꯟꯒꯦꯕ ꯅꯣꯏꯅ ꯁꯨꯝ ꯎꯗ ꯍꯥꯏ ꯀꯣ
ꯑꯃ ꯀꯩꯅꯣꯝꯃ ꯍꯥꯏꯕꯒꯤꯅꯦ ꯀꯥꯎꯔꯤꯦꯅꯦ ꯃꯃꯤꯡꯗꯨ ꯑꯃ ꯔꯤꯟ ꯔꯤꯟ ꯉ꯭ꯔ ꯑꯥ ꯑꯗꯨꯅ ꯀꯣꯛꯄ ꯌꯦꯡꯉꯣ ꯔꯤꯟꯗꯣ ꯌꯥꯝ ꯐꯕꯅꯦ ꯀꯣꯛꯄꯅꯦ ꯑꯗꯨꯝ
ꯑꯣ
ꯍꯔꯤꯟꯗꯣ ꯍꯥꯟꯅ ꯊꯥꯛꯑꯣ ꯑꯗꯨꯒ ꯏꯁꯤꯡ ꯈꯔ ꯈꯤꯛꯑꯣ ꯑꯗꯨꯒ ꯅꯨꯡꯁꯥꯗ ꯉꯥꯏꯍꯥꯛꯇꯪ ꯐꯧꯗꯣꯛꯑꯝꯃꯣ ꯑꯗꯨꯒ ꯑꯗꯨꯝ ꯀꯣꯛꯄꯅꯦꯕ ꯌꯥꯝ ꯊꯨꯅ
ꯎꯝ
ꯑꯗꯨ ꯂꯤꯠꯄꯗꯗꯤ ꯑꯗꯨꯝ ꯆꯥꯕ꯭ꯔꯣ
ꯆꯥꯒꯦ ꯑꯗꯨꯗꯤ
ꯐꯖꯔꯕ ꯑꯗꯨꯗ
ꯑꯥ ꯑꯗꯨꯝ ꯑꯩꯅ ꯑꯗꯨꯝ ꯄꯥꯝꯖꯔꯦ
ꯑꯣ ꯌꯥꯔꯦ ꯑꯗꯨꯗꯤ ꯏꯁꯥꯅꯕꯨ ꯄꯥꯝꯃꯗꯤ ꯌꯥꯏ ꯍꯥꯏꯗ ꯅꯠꯇ꯭ꯔꯣ
ꯑꯝ ꯑꯗ ꯑꯩꯅ ꯁꯨꯝ ꯆꯨꯕꯗꯨꯗ ꯂꯩꯩꯅ ꯈꯟꯕꯅꯤꯅ ꯑꯗꯨꯝ ꯍꯥꯏꯐꯦ ꯌꯥꯝꯅ ꯑꯀꯦ ꯑꯃꯗ ꯂꯤꯠꯄ ꯌꯥꯗ꯭ꯔꯒꯁꯨ ꯍꯥꯏꯐꯦꯠꯇ ꯍꯥꯏꯐꯦꯠꯇ ꯊꯣꯛꯄꯗꯗꯤ ꯂꯤꯠꯄ ꯌꯥꯒꯗ꯭ꯔꯅ ꯈꯟꯕ
ꯗꯒ ꯊꯧꯗꯣꯛ ꯑꯃ ꯊꯣꯛ ꯀꯗ ꯁꯣ
ꯑꯥ
ꯀ ꯀꯩꯗ ꯊꯣꯛꯄꯗ ꯆꯥꯛꯆꯥ ꯆꯥꯅꯕ ꯊꯣꯛꯄꯗ ꯑꯗꯣ ꯉꯁꯥꯏ ꯑꯩꯅ ꯑꯗꯨ ꯎꯗ꯭ꯔꯤꯗꯣ ꯃꯣꯏꯒꯤ ꯗꯝꯕꯨꯔꯗꯣ ꯑꯗꯨꯗꯅꯦꯕ
ꯑ
ꯑꯗꯨ ꯎꯔꯝꯃꯗꯤ ꯄꯩꯁꯥ ꯇꯥꯍꯟ ꯌꯥꯕꯅꯦ ꯑꯗꯨ ꯂꯨꯄꯥ ꯀꯌꯥꯅꯣ ꯂꯧꯍꯧꯕꯗꯣ
ꯌꯥꯈꯩꯒꯗꯅꯦ
ꯑꯣ ꯑꯗꯨꯕꯨꯗꯤ ꯌꯥꯔꯦꯗ ꯅꯠꯇ꯭ꯔꯥ
ꯎꯝ ꯁꯨꯝ ꯆꯨꯔꯝꯕꯅꯤꯗꯅ ꯑꯩꯁꯦ ꯀꯩꯗ ꯈꯣꯛꯗꯅꯣ ꯈꯕꯅ ꯈꯟꯕꯅ ꯃꯣꯏꯒꯤ ꯕꯩꯒꯥꯟꯗꯣꯕꯂꯤꯕ꯭ꯂꯤꯁꯨ ꯇꯧꯕꯗꯨꯗꯤ ꯎꯗ꯭ꯔꯤꯅꯦꯕ ꯃꯥꯏꯗꯣ ꯑꯃ ꯎ ꯌꯥꯝꯅ ꯌꯥꯝꯅ ꯆꯨꯕ ꯅꯠꯇꯦ ꯋꯥ ꯅꯗꯤ
ꯑꯗꯣ ꯃꯤ ꯑꯃꯅ ꯀꯩꯁꯨꯝ ꯃꯨꯟꯅ ꯌꯦꯡꯁꯤꯟꯕꯗꯣ ꯑꯗꯨꯀꯥꯟꯗꯕꯨꯗꯤ ꯇꯨꯅꯦ ꯑꯗꯨꯒ ꯌꯥꯝ ꯃꯨꯟꯅ ꯌꯦꯡꯁꯤꯟꯗ꯭ꯔꯗꯤ ꯀꯩꯁꯨ ꯎꯔꯣꯏꯗ ꯅꯠꯇ꯭ꯔꯗꯨꯗꯤ
ꯑꯩ ꯉ ꯄꯦꯟꯁꯇꯨ ꯌꯦꯡꯉꯝꯒꯗꯪꯅꯦ ꯈꯜꯂꯦ ꯏꯝꯒꯤꯗꯤ ꯌꯥꯎꯍꯧꯕꯗꯣ
ꯑꯣ ꯑꯗꯨ ꯌꯦꯡꯉꯛꯑꯣ ꯌꯥꯗ꯭ꯔꯣ ꯅꯠꯇ꯭ꯔꯒ ꯃꯥ ꯑꯗꯨꯝ ꯄꯨꯊꯍꯜꯂꯛꯄ ꯌꯥꯅꯤꯗꯣ ꯁꯤꯗ
ꯎꯝ ꯑꯗꯣ ꯁꯨꯝ ꯑꯥꯗ ꯆꯠꯂꯤꯉꯩꯗ ꯌꯦꯡꯉꯛꯄꯗꯁꯨ ꯌꯥꯏꯅ ꯑꯗꯣ ꯕꯁꯨ ꯁꯉ ꯑꯣꯏꯗꯦꯕ ꯑ ꯑ ꯍꯥꯏꯔꯤ ꯃꯥ ꯑꯗꯨꯗ ꯂꯩ ꯃꯌꯥꯝꯗꯣ ꯄꯨꯂꯞ ꯄꯨꯊꯔꯛꯄꯗꯨꯗꯤ ꯃꯉꯣꯟꯗ ꯈꯔꯇꯪ ꯉꯥꯏ
ꯑꯍꯣꯏ ꯎꯝ ꯎꯝ ꯋꯥꯗꯣꯏꯅꯤ
ꯎꯝ
ꯑꯗꯣ ꯅꯪꯅ ꯄꯥꯝꯕ ꯃꯆꯨꯗꯣ ꯈꯔ ꯍꯥꯏ ꯭ꯔꯣ ꯍꯥꯏꯗꯤ ꯈꯤꯇꯪ ꯄꯤꯛꯄ ꯁꯥꯏꯖꯇ ꯄꯨꯊꯔꯛꯑꯣ ꯑꯩꯅ ꯃꯃꯜ ꯈꯤꯇꯪ ꯌꯦꯡꯒꯦꯅ ꯍꯥꯏꯔꯣ ꯅꯪ ꯌꯥ ꯀꯅꯤꯗ ꯅ
ꯕꯥ
ꯑ
ꯈꯣꯏ ꯃꯌꯥꯝꯁꯦ ꯀꯌꯥꯃꯨꯛꯀ ꯂꯩꯒꯦ
ꯍꯥꯥ
ꯀꯌꯥꯃꯨꯛꯇꯒ ꯂꯩꯊꯒꯦꯕ ꯑꯗꯨ ꯂꯩꯔꯛꯄꯗꯣ ꯑꯩ ꯁ꯭ꯋꯥꯏꯗꯗꯤ ꯂꯩꯗ꯭ꯔꯤꯕꯅ ꯈꯪꯗꯦꯕ
ꯈꯪꯗꯌꯦ ꯑꯩ ꯑꯩꯁꯨ ꯂꯩꯗꯤꯌꯦ
ꯑꯩꯈꯣꯏꯅ ꯑꯥꯗ ꯂꯩꯔꯦ ꯍꯥꯏꯔꯛꯄꯗꯤ ꯐꯣꯔꯃꯦꯟꯁ ꯑꯗꯨꯝ ꯐꯖ ꯑꯗꯨꯝ ꯆꯥꯃꯅꯦꯕ ꯑꯩꯈꯣꯏ ꯂꯩꯔꯛꯏꯁꯦ ꯍꯥꯟꯅꯗꯤ ꯑꯗꯨꯗ ꯆꯥꯝꯃꯅꯦꯕ ꯐꯣꯔꯃꯦꯜꯁꯦ ꯑꯗꯣ ꯁꯤꯗꯗꯤ ꯑꯗꯨꯝ ꯇꯥꯡꯉꯦ ꯀꯗꯗꯣꯠ
ꯎꯝ ꯁꯦꯗꯤ ꯑꯗꯨꯝ ꯇꯥꯡꯕꯅꯦ ꯐꯨꯔꯤꯠꯇꯨꯗ ꯆꯣꯡ ꯑꯁ꯭ꯋꯥꯏꯗ ꯂꯨꯄꯥ ꯆꯥꯝꯃ ꯌꯥꯡꯈꯩ ꯆꯅꯤ ꯌꯥꯡꯈꯩ ꯍꯥꯏꯕꯗꯣ ꯑꯗꯨꯗ ꯑꯗꯨꯝ ꯇꯥꯡꯉꯗꯕ
ꯑꯗꯨꯗꯨꯅꯁꯨꯨꯝꯅ ꯂꯣꯏꯅ ꯂꯩꯅꯕꯗ ꯀꯌꯥꯃꯨꯛꯀꯤ ꯆꯥꯡꯗ ꯂꯩꯅꯒꯦ ꯑꯗꯨꯒ
ꯑꯩꯈꯣꯏ ꯆꯦꯗꯤ ꯈꯪꯉꯝꯒꯅꯤ ꯑꯗꯣ ꯑꯩꯗꯤ ꯈꯪꯗꯦ ꯑꯩꯗꯤ ꯐꯣꯔꯃꯦꯜꯒꯀꯥꯗꯤ ꯂꯩꯗꯦꯕ ꯀ
ꯑꯥ
ꯌꯥꯝꯅ ꯀꯩꯅꯣꯒꯨꯝꯕ ꯑꯗꯨ ꯌꯥꯝꯅꯦ ꯍꯥꯏꯗꯤ ꯁꯤ ꯌꯥꯝ ꯍꯣꯡꯕ ꯃꯐꯝꯁꯨ ꯂꯩꯌꯦꯕ ꯑꯥ ꯃꯅꯨꯡ ꯆꯪꯁꯤꯜꯂꯒ ꯑꯥ ꯃꯅꯨꯡ ꯍꯥꯏꯗꯤ ꯑꯩꯈꯣꯏꯅ ꯆꯪꯅꯕ ꯉꯁꯥꯏꯒꯤꯗꯨ ꯅꯠꯇꯕ ꯗꯨꯀꯥꯟ ꯗꯨꯀꯥꯟꯒꯤ ꯑꯗꯨ ꯑꯗꯨꯗꯁꯨ ꯂꯩꯔꯛꯑꯒꯗꯕ ꯑꯗꯨꯗꯁꯨ ꯆꯪꯉꯝꯒꯗꯕꯅꯤ ꯃꯇꯝ ꯐꯖꯅ ꯀꯩꯅꯣ ꯇꯧꯔꯗꯤ
ꯎꯝ
ꯌꯥꯝ ꯑꯦꯅꯔꯖꯤ ꯑꯣꯏꯕ ꯌꯥꯝ ꯂꯩꯑꯅ ꯑꯦꯅꯔꯖꯦꯇꯤꯛ ꯑꯣꯏꯕ ꯃꯤ ꯑꯣꯏꯔꯗꯤꯀꯣ ꯑꯩꯈꯣꯏꯅ
ꯎꯝ
ꯆꯥꯡꯒ
ꯑꯩꯈꯣꯏ ꯑꯗꯨꯝ ꯐꯖꯅ ꯍꯥꯏꯗꯤꯡꯉꯛꯇ꯭ꯔꯦ ꯍꯥꯏꯗꯤ ꯈꯪꯗꯦꯀ ꯁꯥ ꯁꯆ ꯑꯣꯔꯦ
ꯑꯣ ꯍꯥꯏꯗꯤ ꯃꯤꯃꯤꯟ ꯃꯌꯥꯝꯗꯨꯒ ꯍꯥꯏꯗꯤ ꯑꯗꯨꯝ ꯅꯨꯡꯁꯥ ꯁꯥꯗꯦ ꯍꯥꯏꯕ ꯋꯥꯅꯤ ꯑꯗꯨꯝ ꯁꯥꯏꯌꯦꯕ ꯑꯗꯨ ꯀꯩꯅꯣ ꯇꯧꯕꯅꯗꯤ ꯐꯩ ꯒꯥꯔꯤꯗ ꯆꯠꯄꯅꯗꯤ ꯏꯐ ꯐꯔꯦ ꯍꯥꯏꯗꯤ ꯒꯥꯔꯤꯁꯦ ꯍꯩꯔꯗꯤꯅꯦꯁ ꯆꯠ ꯂꯥꯎꯅ ꯆꯠꯂꯒ ꯆꯠꯅꯤꯡꯗ꯭ꯔꯣ ꯑꯗꯨꯃꯥꯏꯅ ꯍꯦꯟꯅ
ꯑꯗꯨ ꯍꯩꯔꯛꯑꯣ ꯃꯤꯗꯤ ꯑꯩꯒꯤ ꯑꯩꯩꯅ ꯅꯪꯉꯣꯟꯗ ꯍꯣꯞ ꯊꯝꯕꯤꯁꯦ ꯅꯪꯉꯣꯟꯗ ꯈꯛ ꯉꯔꯦ ꯍꯥꯏꯕ ꯑꯩ ꯅꯣꯏꯗꯦꯗ ꯍꯩꯔꯛꯄ ꯑꯗꯨꯅꯦ ꯑꯩ ꯆꯍꯤ ꯀꯌꯥꯅꯣꯕ ꯒꯥꯔꯤ ꯆꯪꯈꯤꯅꯦ ꯍꯥꯏꯕ ꯑꯩ ꯈꯪꯉꯦ ꯊꯧꯔꯛꯇꯧꯅ ꯅꯠꯇꯦꯕ
ꯎꯝ
ꯆꯍꯤ ꯐꯪꯉꯤꯕ ꯅꯪꯗꯤ ꯑꯗꯨꯝ ꯍꯩꯔꯦ ꯍꯥꯏꯔꯒ ꯊꯧꯔꯛꯄ ꯉꯝꯗꯦ ꯍꯥꯏꯕ ꯑꯩ ꯈꯪꯉꯦ ꯍꯥꯏꯕ
ꯎꯝ ꯑꯩꯈꯣꯏꯒꯤ ꯀꯩꯅꯣꯗꯣ ꯒꯥꯔꯤ ꯑꯃꯨꯛ ꯂꯩꯇꯕ ꯍꯧꯖꯤꯛ ꯒꯥꯔꯤꯁꯦ ꯑꯩꯈꯣꯏꯆꯦ ꯒꯥꯔꯤꯗꯨꯁꯨ ꯑꯃꯨꯛ ꯌꯥꯗ꯭ꯔꯕꯅꯦꯕ ꯃꯥꯅ ꯉꯁꯥꯏꯁꯨ ꯍꯥꯏꯕꯅꯦ ꯉ ꯉꯔꯥꯡꯁꯨ ꯍꯥꯏꯕꯅꯦꯕ ꯒꯥꯔꯤ ꯊꯧꯕ ꯇꯝꯁꯦꯅ
ꯎꯝ
ꯀꯩꯅꯣ ꯀꯩꯅꯣ ꯇꯧꯗꯦ ꯑꯗꯣ ꯑꯩ ꯉꯁꯤꯁꯦ ꯍꯩꯅꯧ ꯌꯥꯝ ꯆꯥꯅꯤꯡꯉꯦꯕ ꯈꯪꯉꯕ ꯑ ꯍꯩꯅꯧꯁꯦ ꯑꯩꯅ ꯈꯤꯇꯪ ꯆꯥꯒꯦꯅ ꯈꯥꯏꯖꯔꯨꯕꯅꯦ ꯑꯗꯨꯒ ꯎꯝ ꯇꯤꯟ ꯌꯥꯎ ꯂꯩꯔꯝꯃꯦ ꯑꯗꯩ ꯑꯗꯨꯝ ꯕꯤꯠ ꯍꯟꯗꯅ ꯇꯣꯛꯑꯦ ꯑꯁꯤꯟꯕ ꯑꯃ ꯆꯁꯂꯦ ꯑꯁꯤꯟꯕꯗꯨꯗꯤ ꯆꯥꯅꯤꯡꯅ ꯆꯥꯕꯅꯤꯅ ꯀꯌꯥꯗꯤ ꯍꯥꯎꯈ꯭ꯔꯦ
ꯍꯧꯖꯤꯛ ꯑꯩꯈꯣꯏ ꯃꯤꯅꯨꯁꯤꯁꯨ ꯑꯩ ꯉꯥꯏ ꯉꯁꯥꯏ ꯑꯩꯈꯣꯏ ꯃꯨꯀꯥ ꯉꯥ ꯎꯕꯗꯨꯗ ꯑꯩꯅ ꯑꯩꯈꯣꯏ ꯃꯤꯅꯨꯁꯦ ꯅꯤꯡꯁꯤꯡꯉꯛꯄꯁꯤꯗꯤ ꯑꯁ
ꯁꯤꯗꯤ ꯑꯥ ꯁꯤꯗꯤ ꯑꯩꯈꯣꯏ ꯃꯨꯒꯥ ꯑꯩꯈꯣꯏꯁꯤꯗꯤ ꯃꯨꯒꯥꯉꯥ ꯅꯠꯇꯗꯤ ꯆꯥꯗꯦꯕ
ꯍꯥꯏꯗꯤ ꯑꯇꯣꯞꯄꯒꯁꯦ ꯆꯥꯕꯤꯕ ꯉꯥꯔꯤꯒꯁꯦ ꯍꯟꯅꯒ ꯌꯦꯡꯕꯤ ꯄꯣꯠꯇꯦ ꯍꯥꯏꯗꯤ ꯆꯤꯜꯍꯥꯎ ꯌꯥꯝ ꯊꯤꯌꯦ ꯃꯨꯒꯥ ꯉꯥ ꯑꯣꯏꯔꯁꯨꯅꯦ ꯀꯩꯅꯣꯗ ꯊꯥ ꯍꯤꯟꯖꯥꯡꯗ ꯊꯥꯈ꯭ꯔꯗꯤꯅꯦ ꯍꯟ ꯌꯦꯡꯕꯤꯔꯔꯣꯏ ꯊꯥꯎ ꯌꯥꯎꯕ ꯍꯟꯁꯥꯡꯁꯦ ꯍꯟꯅ ꯌꯦꯡꯕꯤꯔꯔꯣꯏ ꯑꯗꯣ ꯍꯟꯗꯛꯇꯤꯅꯦ ꯃꯥ ꯀꯌꯥ ꯍꯥꯏꯗꯤ ꯑꯩꯈꯣꯏ ꯉꯥ ꯀꯌꯥ ꯆꯥꯗꯕꯩꯔꯥ ꯀꯩꯅꯣ ꯈꯪꯗꯦꯕꯀꯣ ꯎꯝ ꯃꯔꯛ ꯑꯃꯅꯦ ꯀꯩꯅꯣ ꯇꯧꯕ ꯀꯩꯅꯣ ꯌꯦꯟꯒꯁꯦ ꯑꯗꯨꯝ ꯆꯥꯎꯈꯠꯂꯦꯕ ꯌꯦꯟꯒꯁꯦ ꯑꯩꯈꯣꯏꯅ ꯁꯥꯏꯔꯒ ꯄꯤꯖꯕꯤꯔꯗꯤꯅꯦ ꯑꯗꯨꯝ ꯆꯥꯛꯈꯠꯂꯛꯏꯕ ꯃꯥꯁꯦ ꯅꯨꯡꯉꯥꯏꯇꯕꯅ
ꯑꯩꯈꯣꯏꯒꯤ ꯑꯩꯈꯣꯏꯒꯤ ꯑꯣꯏꯅ ꯍꯧꯗꯣꯡ ꯑꯃ ꯂꯩꯔꯝꯃꯦ ꯍꯥꯏꯕ ꯑꯗꯣ
ꯑꯥ
ꯑꯗꯨꯁꯨ ꯃꯥꯁꯨ ꯍꯦꯛꯇ ꯑꯩ ꯀꯩꯝ ꯆꯥꯗꯕ ꯃꯣꯗꯣ ꯍꯦꯟꯖꯥꯡ ꯆꯥꯎ ꯌꯥꯗꯕꯥ ꯃꯥꯒꯤꯅ ꯉꯥꯔꯤ ꯇꯣꯠꯄꯁꯦ
ꯎꯝ
ꯍꯤꯡꯅ ꯑꯣꯏꯔꯁꯨ ꯆꯥꯗꯦꯕ ꯈꯪꯉꯕ꯭ꯔꯥ ꯉꯥꯔꯤ ꯂꯧꯔꯒ ꯉꯥꯔꯤ ꯇꯣꯠꯄꯁꯦ ꯑꯁ ꯁꯤ ꯈꯛ ꯆꯥꯕ ꯃꯥꯒꯤꯅꯃꯛ
ꯎꯝ ꯑꯗꯨꯒ ꯁꯤꯅꯅꯦ ꯑꯅꯥꯟꯕ ꯈꯤꯇꯪ ꯅꯥꯟꯕ ꯃꯐꯝꯁꯤ ꯎꯕ ꯌꯥꯔꯣꯏꯗꯣꯏꯅꯦꯕꯀꯣ ꯐꯨꯔꯤꯠ ꯑꯃ ꯑꯩꯈꯣꯏꯒꯤ ꯑꯩꯈꯣꯏ ꯏꯁꯇ꯭ꯔꯤꯒ ꯇꯛꯄ ꯍꯦꯛ ꯂꯣꯏꯔꯒ ꯊꯝꯃꯝꯕ ꯄꯣꯠꯁꯦ ꯃꯥ ꯍꯦꯛꯇ ꯀꯨꯜꯂ ꯂꯩꯔꯝꯃꯅꯤ ꯑꯗꯩ ꯃꯥꯒꯤ ꯊꯥꯕꯒꯤ ꯇꯥꯏꯞꯇꯅꯦ ꯐꯨꯔꯤꯠꯀ ꯊꯨꯞꯄꯒ ꯊꯝꯃꯝꯕꯁꯦ ꯃꯥꯅ ꯍꯦꯛ ꯀꯜꯂꯒꯅꯦ ꯃꯥꯅꯦ ꯂꯩꯔꯝꯗꯣꯏꯁꯦ ꯈꯪꯉꯕ ꯑꯁ ꯍꯟꯗꯛꯇꯤ ꯈꯔ ꯅꯣꯏꯔꯕꯅꯤꯅ ꯌꯦꯡꯕ ꯌꯥꯝ ꯅꯨꯡꯉꯥꯏꯔꯦ ꯑꯩꯈꯣꯏ ꯃꯤꯅꯨꯁꯦ ꯃꯥꯅ ꯅꯣꯛꯅꯤꯡꯕꯃ ꯍꯥꯏꯔꯒꯅ ꯆꯤꯞꯁꯀꯁꯦ ꯆꯥꯗꯣꯏꯅꯦꯕ ꯍꯦꯛ ꯇ ꯈꯪꯉꯕ ꯃꯥꯗꯤ ꯑꯩꯩꯅ ꯆꯥꯕꯁꯤꯗꯅꯦ ꯃꯥ ꯆꯥꯗꯣꯏꯅꯤ
ꯎꯝ
ꯎꯝ ꯅꯨꯡꯁꯤꯕꯅ ꯍꯧꯖꯤꯛꯁꯨ ꯂꯩꯔꯤ ꯑꯩ ꯃꯅꯥꯛꯇ ꯍꯧꯖꯤꯛ ꯅꯠꯇ꯭ꯔꯥ ꯑꯇꯣꯞꯄ ꯍꯧꯗꯣꯡꯒ ꯃꯥꯟꯅꯗꯦꯕ ꯑꯩꯈꯣꯏ ꯏꯃꯨꯡꯅꯁꯨ ꯂꯨꯅ ꯇꯧꯋꯦꯕ ꯑꯇꫭꯞꯄ ꯍꯧꯗꫭꯡꯗꯤꯅꯦ ꯑꯈꫭꯏ ꯃꯤꯅꯨꯗꯤ ꯀꯩꯝ ꯇꯧꯗꯦꯍꯦ ꯇꯨꯃꯤꯟꯅ ꯂꯧꯊꯣꯛꯄ ꯈꯣꯠꯇꯣꯛꯄ ꯀꯩꯝ ꯇꯧꯗꯦ ꯑꯩꯈꯣꯏꯅ ꯄꯤꯗ꯭ꯔꯤꯕꯧ ꯄꯤꯗ꯭ꯔꯤꯕꯧ ꯉꯥꯏꯔ ꯂꯩꯗꯣꯏꯅꯤ ꯅꫭꯛꯅꯤꯡ ꯖꯥꯠꯅꯤ
ꯎꯝ
ꯇꯨꯝꯅꯤꯡꯉꯕꯅꯪ
ꯎꯝ
ꯑꯗꯨꯗꯤ ꯇꯨꯝꯖꯔꫭ ꯉꯁꯤꯒꯤꯗꯤ ꯎꯝ ꯁꯤꯒꯤꯗꯤ ꯒꯨꯠ ꯅꯥꯏꯠ ꯑꯣꯏꯔꯁꯦ ꯑꯗꯨꯗꯤ
ꯎꯝ ꯒꯨꯠ ꯅꯥꯏꯠ
ꯒꯨꯠ ꯅꯥꯏꯠ ꯎꯝ ꯊꯝꯃꯦ ꯊꯝꯃꯦ
ꯍꯣꯏ ꯍꯣꯏ